ꯂꯣ
ꯍꯣ ꯀꯩꯗꯧꯔꯤꯅꯣ
ꯑꯩꯁꯦ ꯍꯧꯖꯤꯛꯄꯨꯗꯤ ꯆꯨꯝ ꯂꯩꯔꯝꯕꯅꯦ ꯈꯣꯏꯕꯦꯝꯃꯒ ꯈꯣꯏ ꯇꯩꯃꯒꯗꯣ ꯃꯣꯏꯆꯦ ꯍꯣꯏ ꯆꯠꯈꯤꯕꯅꯦꯕ ꯑꯗꯨꯗ ꯂꯧꯕ ꯂꯥꯛꯑꯣꯅ ꯐꯣꯟ ꯇꯧꯔꯛꯑꯝꯕꯅꯦ ꯑꯩꯅ ꯄꯨꯡꯈꯥꯏ ꯑꯃꯨꯛꯇꯪ ꯂꯩꯔ ꯂꯥꯛꯀꯦ ꯅꯨꯡꯁꯥ ꯌꯥꯝ ꯁꯥꯔꯤꯅ ꯍꯥꯏꯕ ꯑꯗꯨ ꯉꯥꯏꯔꯦꯅꯦ ꯑꯗꯨ ꯂꯧꯕ ꯆꯠꯂꯨꯗꯣꯏ ꯌꯥꯝ ꯀꯟꯅ ꯂꯥꯞꯄ ꯑꯣꯏꯗꯦꯗ ꯑꯗꯨꯝ ꯃꯤꯅꯤꯠ ꯃꯤꯅꯤꯠ ꯑꯅꯤꯒꯨꯝꯕꯒꯤ ꯂꯝꯕꯤ ꯑꯣꯏꯗꯣꯏꯅꯦ ꯑꯗ ꯑꯩꯅ ꯑꯅꯤꯔꯛ ꯊꯣꯛꯅ ꯂꯎ ꯆꯠꯇꯣꯏꯅꯦꯕ ꯑꯗꯨꯗꯨꯒꯤꯅꯤꯗ ꯅꯨꯡꯁꯥ ꯌꯥꯝ ꯁꯥꯕꯖꯤ ꯇꯜꯂꯦ ꯉꯥꯏꯍꯛꯇꯪ ꯄꯣꯊꯥꯒꯣ ꯅꯣꯏꯁꯨ ꯉꯥꯛꯇꯪ ꯂꯩꯒꯣ ꯊꯕꯛ ꯀꯩꯁꯨ ꯂꯩꯇꯦꯅ ꯍꯥꯏꯕ ꯑꯗꯨꯒꯤ ꯍꯣ ꯍꯣꯏ
ꯑꯗꯨꯗꯤ ꯃꯣꯏ ꯈꯣꯡꯅ ꯁꯥꯇꯤꯟ ꯎꯞꯄꯒ ꯂꯥꯛꯄ ꯈꯣꯠꯄꯗꯤ ꯌꯥꯗꯕꯩꯔꯣ ꯂꯧꯕ ꯂꯥꯛꯑꯣ ꯍꯥꯏꯗꯨꯕꯣ
ꯑꯗꯨꯕꯨꯗꯤ ꯌꯥꯏ ꯑꯗꯨꯏꯖꯨ ꯅꯨꯡꯁꯥ ꯁꯥꯕꯅꯤꯅ ꯆꯠꯅꯤꯡꯕꯄꯣꯠꯇꯦꯗ ꯈꯣꯡꯅ ꯆꯠꯄꯗꯗꯤ ꯑꯗꯨꯝ ꯀꯩꯅꯣ ꯇꯧꯔꯣꯏ ꯅꯨꯡꯉꯥꯏꯔꯣꯏ ꯍꯥꯏꯕ ꯁꯥꯕꯅꯤꯅ ꯑꯗꯒꯤ ꯃꯣꯏ ꯌꯥꯝꯕꯅꯤꯅ ꯃꯣꯏ ꯑꯇꯩ ꯑꯇꯩ ꯃꯣꯏ ꯒꯥꯔꯤ ꯂꯣꯏ ꯌꯥꯎꯅꯕꯁꯨ ꯌꯥꯎꯕꯅꯦꯕ ꯒꯔꯤꯗꯣ ꯁꯨꯅꯗ꯭ꯔꯗꯤ ꯐꯔꯛ ꯇꯥꯔꯦꯗꯅ ꯑꯗꯨꯗꯨꯒꯤꯅꯤꯗ ꯑꯗꯥꯒꯤ ꯈꯣꯏ ꯕꯦꯝꯃ ꯈꯣꯏꯅ ꯑꯃꯨꯛ ꯈꯣꯡꯒ꯭ꯔꯥꯎ ꯁꯦꯠꯂꯒꯗꯤ ꯃꯨꯛ ꯑꯗꯨꯝ ꯅꯨꯄꯥ ꯃꯆꯥꯒꯤ ꯇꯥꯏꯞꯇ ꯇꯣꯡꯉ ꯂꯥꯛ ꯌꯥꯕ ꯑꯗꯥ ꯃꯥꯖꯨ ꯉꯁꯤꯗꯤ ꯁꯀꯠ ꯖꯣꯟꯖꯣꯟ ꯂꯥꯎꯕ ꯁꯦꯠꯂ ꯆꯠꯈꯤꯕꯅꯦꯕ ꯑꯗꯨꯒꯤ
ꯁꯨꯝ ꯆꯨꯝꯅ ꯆꯠꯂꯤꯔꯣ ꯅꯠꯇ꯭ꯔꯒ ꯆꯥꯛꯆꯥ ꯍꯥꯏꯖꯅꯕ ꯂꯩꯕꯒꯤꯔꯥ ꯀꯩꯗꯧꯕꯒꯤꯅꯣ
ꯑꯥ ꯑꯩꯈꯣꯏ ꯅꯥꯎꯕꯦꯝꯒꯤ ꯃꯥꯒꯤ ꯎꯝ ꯀꯩꯅꯣ ꯇꯧꯕꯗꯣ ꯎꯝ ꯊꯥ ꯁꯨꯔꯛꯄꯒꯤ ꯃꯣꯏ ꯃꯆꯦ ꯍꯣꯏꯅ ꯈꯣꯏꯇꯣꯅꯤ ꯃꯆꯦ ꯑꯍꯟꯗꯨꯅ ꯆꯥꯛ ꯆꯔꯥ ꯑꯃ ꯆꯥꯃꯤꯟꯅꯁꯤ ꯈꯣꯏ ꯅꯤꯉꯣꯟ ꯃꯌꯥꯝꯒ ꯇꯧꯔꯒ ꯇꯧꯕ ꯑꯗꯨꯗꯒꯤ ꯉꯁꯤ ꯅꯨꯃꯤꯠꯁꯦ ꯇꯥꯕ ꯅꯍꯥꯟꯗꯩ ꯍꯥꯏꯔꯕꯅꯤ ꯀꯨꯏꯔꯕꯅꯤꯗ ꯅꯨꯃꯤꯠ ꯇꯔꯥꯅꯤꯛꯀꯤ ꯃꯃꯥꯡꯗꯒꯤ ꯍꯥꯟꯅ ꯌꯥꯠꯂꯒ ꯂꯩꯔꯕꯅꯤ ꯑꯗꯨꯗꯣ ꯉꯁꯤ ꯇꯥꯕꯗꯨꯗ ꯃꯣꯏ ꯄꯨꯟꯅ ꯆꯥꯃꯤꯟꯅꯔꯁꯦꯅ ꯑꯗꯨꯒꯤ ꯃꯣꯏꯁꯨ ꯌꯥꯎꯅ ꯃꯧꯁꯨ ꯌꯥꯎꯔꯦ ꯅꯤꯉꯣꯟꯁꯨ ꯌꯥꯎꯔꯦ ꯄꯨꯟꯅ ꯆꯕ
ꯊꯥ ꯀꯌꯥꯃꯨꯛ ꯁꯨꯔꯕ
ꯍꯟꯗꯛ ꯐꯥꯗꯣꯏ ꯑꯣꯏꯔꯝꯒꯅꯤꯌꯦ
ꯎꯝ
ꯎꯝ ꯁꯨꯃꯥꯏꯅ ꯍꯟꯗꯛꯀꯤ ꯊꯥꯖꯤꯗ ꯊꯥꯏ ꯍꯥꯏꯒꯨꯝ ꯇꯧꯕꯅꯦ ꯎꯝ ꯍꯥꯟꯅ ꯑꯉꯥꯡ ꯑꯅꯤꯅꯦ ꯍꯥꯅ ꯑꯉꯥꯡ ꯑꯅꯤꯗꯨ ꯅꯨꯄꯤ ꯉꯥꯛꯇ ꯑꯣꯏꯕ ꯍꯟꯗꯛꯀꯤꯁꯤꯅ ꯅꯨꯄꯥ ꯃꯆꯥ ꯑꯃ ꯑꯣꯏꯖꯔꯗꯤ ꯐꯅꯦꯅ ꯍꯥꯏ ꯌꯥꯝ
ꯍꯣꯏ ꯅꯨꯄꯥ ꯑꯣꯏꯔꯁꯨ ꯅꯨꯄꯤ ꯑꯣꯏꯔꯁꯨ ꯍꯟꯗꯛꯀꯤꯅ ꯑꯗꯨꯝ ꯂꯣꯏꯁꯤꯟꯕ ꯌꯥꯔꯦꯗ ꯃꯣꯏꯗꯤ
ꯎꯝ
ꯅꯣꯏꯅꯦ ꯅꯥꯎꯕꯦꯝꯗꯨꯕꯨ ꯆꯍꯤ ꯀꯌꯥ ꯁꯨꯔꯒꯦ ꯀꯨꯟ ꯌꯥꯝꯗꯤ ꯌꯥꯝꯃꯅꯤꯗ ꯅꯤꯐꯨ ꯃꯌꯥ ꯂꯩꯔꯝꯃꯅꯤꯗ
ꯅꯤꯐꯨ ꯈꯔ ꯍꯦꯜꯂꯝꯗꯧ ꯃꯥꯜꯂꯦ ꯑꯩꯅ ꯈꯟꯕꯗ
ꯍꯣꯏꯒꯤ ꯑꯗꯨꯝ ꯆꯍꯤꯗꯣ ꯌꯥꯝꯅ ꯀꯩꯅꯣꯁꯨ ꯑꯣꯏꯔꯦ ꯍꯥꯏꯗꯤ ꯃꯁꯛꯇꯨꯁꯨ ꯑꯗꯨꯝ ꯑꯉꯥꯡ ꯃꯥꯟꯗ꯭ꯔꯦꯕ ꯑꯗꯩ ꯌꯦꯡꯕ ꯀꯥꯟꯗ ꯑꯗꯨ ꯂꯤꯔꯝꯗꯧ ꯃꯥꯜꯂꯦꯅ ꯈꯜꯂꯤꯅꯦ
ꯑꯣꯏꯗꯕꯅꯤ ꯅꯤꯝꯐꯨꯒꯤ ꯃꯊꯛꯇꯤ ꯑꯣꯏꯔꯅꯤ
ꯑꯗꯨꯅꯦ ꯈꯔ ꯑꯃꯗꯤ ꯑꯉꯥꯡ ꯄꯣꯛꯄꯁꯦ ꯑꯗꯨꯝ ꯀꯨꯟꯊ꯭ꯔꯥꯒꯨꯝꯕ ꯍꯦꯟꯕ ꯈꯣꯠꯄꯗꯤ ꯍꯨꯖꯤꯛꯀꯥꯟꯗꯤ ꯄꯣꯛꯄ ꯌꯥꯏ ꯌꯗꯦ ꯌꯥꯝ ꯇꯧꯅꯩꯗꯅꯀꯣ
ꯍꯣꯏ ꯃꯤ ꯃꯤꯒꯤ ꯃꯈꯥꯁꯨ ꯈꯔ ꯄꯣꯟꯕꯖꯥꯠꯅꯤꯗ ꯍꯣꯏ ꯃꯌꯥꯝꯒꯤ ꯆꯠꯅꯕꯤꯗ ꯈꯔꯁꯨ ꯆꯠꯅꯕꯤ ꯑꯣꯏꯅꯁꯨ ꯑꯗꯨꯝ ꯂꯩꯖꯕ ꯆꯍꯤ ꯃꯇꯥꯡꯒꯤ ꯑꯗꯒꯤ ꯃꯤꯒꯤꯖꯨ ꯃꯈꯥ ꯑꯃꯨꯛ ꯄꯣꯟꯕ ꯁꯤꯖꯦ ꯑꯗꯨ ꯂꯩꯕ ꯖꯥꯠꯅꯦꯕ
ꯃꯥꯕꯣꯝꯗꯤ ꯁꯤꯗꯥ ꯑꯗꯨꯝ ꯂꯩꯔꯤꯕ ꯃꯥꯒꯤ ꯑꯅꯥꯕ ꯈꯣꯠꯄ ꯇꯧꯕꯗꯤ ꯐꯈ꯭ꯔꯕ ꯀꯃꯥꯏꯅ ꯇꯧꯔꯤꯒꯦ
ꯃꯥꯥꯏ ꯑꯅꯥꯕꯗꯣ ꯐꯔꯦ ꯃꯥꯒꯤꯗꯣ ꯃꯥꯏꯗꯨ ꯆꯦꯛ ꯆꯠꯄ ꯈꯣꯠꯄꯗꯤ ꯍꯥꯏꯗꯕ꯭ꯔꯥ ꯈꯪꯗꯦ ꯃꯥꯒꯤꯗꯣ ꯑꯗꯨꯅ ꯑꯗꯨ ꯆꯠꯄꯒꯤ ꯄꯥꯎꯗꯤ ꯇꯥꯗꯤꯌꯦ ꯃꯥꯗꯣ ꯍꯥꯁꯤꯛꯀꯥꯟꯗ ꯊꯕꯛ ꯌꯥꯝ ꯆꯤꯜꯂꯤꯕꯅꯤꯅꯦ ꯃꯥꯒꯤ ꯃꯥ ꯃꯌꯨꯝꯗꯣ ꯑꯥ ꯃꯥꯒꯤ ꯂꯩꯔꯤꯕ ꯑꯅꯧꯕ ꯇꯞꯊꯣꯛꯄꯗꯨ ꯂꯣꯏꯔꯥ ꯃꯇꯨꯡꯗ ꯃꯣꯏꯒꯤ ꯍꯥꯟꯅꯒꯤ ꯌꯨꯝ ꯑꯔꯤꯕꯗꯣ ꯑꯗꯨꯒꯤ ꯃꯥꯡꯒꯣꯟꯒꯤ ꯁꯔꯨꯛ ꯀꯔꯤ ꯀꯔꯥꯗꯣ ꯂꯣꯏ ꯁꯦꯝꯃꯤꯕ ꯅꯤꯄꯥ ꯑꯗꯒꯤ ꯃꯣꯏꯒꯤ ꯂꯥꯏꯟꯗꯧ ꯀꯒ ꯊꯝꯕ ꯖꯒꯥꯗꯣ ꯑꯗꯨꯁꯨ ꯎꯁꯨ ꯃꯣꯏꯅ ꯅꯥꯟꯅ ꯂꯩꯔ ꯗꯥ ꯂꯥꯏ ꯀꯩꯀꯥ ꯊꯝꯕ ꯖꯒꯥꯗꯣ ꯃꯣꯠꯅ ꯊꯝꯕꯗꯤ ꯀꯩꯁꯨ ꯅꯨꯡꯉꯥꯏꯕ꯭ꯔꯥ ꯍꯧꯎꯅꯗꯦ ꯑꯗꯨꯗꯨꯅ ꯂꯥꯏꯒꯤꯁꯨ ꯅꯥꯟꯅ ꯁꯦꯝꯗꯣꯏꯅꯦꯅ ꯀꯟꯅ ꯁꯦꯝꯃꯦ ꯍꯥꯏꯕꯅꯦ ꯂꯣꯏꯔꯕ ꯂꯣꯏꯗ꯭ꯔꯤꯕ ꯄꯥꯎꯗꯤ ꯈꯪꯗꯦ ꯉꯔꯥꯡ ꯅꯍꯥꯟ ꯂꯥꯛꯑꯝꯕꯅꯤ ꯑꯩꯁꯨ ꯑꯗꯨꯒꯗꯤ ꯑꯝꯇ ꯍꯪꯍꯧꯗ꯭ꯔꯦ ꯃꯥꯗꯤ ꯃꯊꯧ ꯌꯥꯝ ꯌꯥꯝꯕꯅꯤ ꯌꯥꯝ ꯆꯤꯟꯕꯅꯤꯅ ꯃꯥꯗꯤ
ꯑꯗꯣ ꯃꯥꯁꯦ ꯀꯩꯀꯩ ꯇꯧꯔꯤꯅꯣ ꯃꯥꯏ ꯊꯕꯛꯁꯦ ꯍꯥꯏꯗꯤ ꯁꯤ ꯇꯧꯔꯤꯅꯤ ꯍꯥꯏꯕ ꯑꯃ ꯂꯩꯕ꯭ꯔꯥ ꯅꯠꯇ꯭ꯔꯒꯅ ꯁꯨꯝ ꯍꯣꯏ ꯂꯩꯗꯅ ꯊꯕꯛ ꯑꯃ ꯑꯦ ꯃꯥꯗꯤ ꯑꯗꯨ ꯇꯧꯔꯤꯅꯦ ꯍꯥꯏꯕ ꯂꯩꯕꯗꯣ ꯑꯗꯨ ꯃꯆꯥ ꯃꯆꯥꯕꯨꯗꯤ ꯇꯧꯖꯕꯀꯣ ꯃꯥꯅꯦ ꯑꯗꯣ ꯃꯔꯨꯞ ꯃꯄꯨꯡ ꯑꯣꯏꯅ ꯇꯧꯕꯁꯤꯗꯤ ꯀꯔꯤ ꯇꯧꯒꯦ ꯃꯥꯗꯤ
ꯃꯥꯏ ꯃꯄꯨꯡ ꯑꯣꯏꯅ ꯇꯧꯕꯁꯦ ꯑꯩꯈꯣꯏꯒꯤ ꯎꯡ ꯇꯥꯋꯔꯒꯤ ꯑꯩꯈꯣꯏꯒꯤ ꯑꯡ ꯊꯥꯎ ꯀꯔꯤ ꯀꯔꯥꯒꯤ ꯑꯗꯨꯒꯤ ꯎꯝ ꯄꯤꯊꯣꯛ ꯄꯤꯁꯤꯟ ꯇꯧꯕꯒꯤ ꯑꯉꯥꯡ ꯃꯌꯥꯝ ꯊꯥꯗꯣꯛꯑꯒ ꯇꯧꯕꯅꯦꯕ ꯑꯗꯨꯒꯤꯗꯨꯝ ꯇꯧꯔꯦ ꯑꯗꯒꯤ ꯃꯣꯏ ꯊꯤꯀꯥꯁꯨ ꯇꯧꯕꯅꯤ ꯈꯪꯗꯦ ꯃꯥꯒꯤ ꯊꯕꯛꯁꯦ ꯁꯤꯟ ꯂꯣꯏ ꯁꯨꯕꯅꯤꯁꯦ ꯑꯃꯈꯛ ꯈꯤꯇꯪ ꯇꯧꯋꯤ ꯍꯥꯏꯕ ꯂꯩꯇꯦꯕ ꯁꯤꯃꯅ ꯃꯥꯒꯤ ꯂꯣꯏꯔꯦ ꯍꯥꯏꯕ ꯂꯩꯇꯦꯕ ꯑꯃꯁꯨ ꯑꯃꯁꯨ ꯑꯃꯁꯨ ꯑꯃꯁꯨ ꯃꯌꯥꯟ ꯇꯨꯌꯥꯟ ꯁꯤꯡꯖꯨ ꯃꯌꯥꯟ ꯍꯥꯏꯇꯥꯔꯦ ꯑꯗꯨꯃꯥꯏꯅ ꯂ ꯇꯧꯕꯅꯦ ꯑꯗꯨ ꯃꯊꯧ ꯌꯥꯝ ꯆꯤꯟꯕꯅꯦ ꯍꯥꯏꯕ ꯑꯗ ꯀꯩꯅꯣꯃ ꯑꯩꯈꯣꯏꯔꯣꯝꯒꯤ ꯕꯣꯜ ꯑꯃ ꯇꯧꯗꯣꯔꯦ ꯍꯥꯏꯔꯁꯅꯦ ꯃꯥꯅ ꯍꯦꯛꯇ ꯃꯀꯣꯛ ꯊꯥꯔ ꯃꯥꯡꯖꯤꯟ ꯊꯥ ꯊꯥ ꯌꯥꯎꯗꯣꯏꯅꯦꯕ ꯑꯗꯒꯤ ꯀꯩ ꯍꯥꯏꯅꯤ ꯀꯠꯊꯣꯛꯄꯁꯨ ꯌꯥꯝ ꯀꯜꯂꯦꯕ ꯃꯥꯗꯤ ꯃꯌꯥꯝꯒꯤ ꯀꯠꯊꯣꯛꯄ ꯃꯌꯥꯝꯒꯤ ꯊꯕꯛ ꯊꯧꯔꯝꯗ ꯌꯥꯎꯕ ꯃꯀꯣꯛ ꯊꯣꯡꯕ ꯑꯁꯤꯒꯨꯝꯕꯁꯤ ꯃꯥ ꯃꯥꯒꯤ ꯃꯥꯒꯤ ꯄꯨꯟꯁꯤꯁꯤꯗ ꯑꯗꯨꯝ ꯑꯗꯨꯃꯥꯏꯅ ꯌꯥꯎꯔ ꯌꯥꯎꯔ ꯑꯗꯨꯝ ꯂꯥꯛꯑꯕꯅꯦꯕ ꯀ꯭ꯂꯕꯀꯤ ꯑꯣꯏ ꯑꯣꯏꯒꯦꯔꯥ ꯂꯩꯀꯥꯏꯒꯤ ꯑꯣꯏꯒꯦꯔꯥ ꯑꯃꯒꯤ ꯑꯣꯏꯒꯦꯔꯥ ꯑꯗꯨꯝ ꯃꯥ ꯌꯥꯎꯗꯕ ꯂꯩꯇꯦ ꯏꯁꯤꯡ ꯏꯆꯥꯎ ꯊꯣꯛꯑꯦꯗꯅ ꯂꯝ ꯂꯝ ꯑꯇꯩ ꯑꯇꯩ ꯃꯌꯥꯝꯗ ꯑꯩꯈꯣꯏ ꯂꯝꯗ ꯊꯣꯛꯇ꯭ꯔꯁꯨ ꯑꯩꯈꯣꯏꯒꯤ ꯂꯝ ꯍꯥꯏꯗꯤ ꯃꯣꯏ ꯃꯣꯏ ꯂꯩꯀꯥꯏꯗ ꯊꯣꯛꯇ꯭ꯔꯒꯁꯨꯀꯣ ꯑꯇꯣꯞꯄ ꯂꯩꯀꯥꯏꯗ ꯊꯣꯛꯑꯒꯁꯨ ꯑꯃꯨꯛ ꯃꯥ ꯃꯀꯣꯛ ꯆꯤꯡꯉ ꯆꯠꯈꯤꯅꯦꯕ ꯈꯪꯕ꯭ꯔꯥ ꯃꯣꯏ ꯃꯌꯥꯝ ꯀꯟꯕ ꯈꯣꯠꯄꯒꯤ ꯑꯩꯈꯣꯏꯒꯤ ꯌꯨꯝꯗꯒꯤ ꯏꯁꯤꯡ ꯆꯥꯎꯕꯒꯤ ꯃꯤ ꯂꯧ ꯍꯣꯟꯗꯣꯛ ꯍꯣꯟꯖꯤꯟ ꯍꯤꯒ ꯇꯧꯗꯅ ꯇꯧꯕꯗꯣ ꯂꯩꯗꯅꯀꯣ ꯑꯗꯨꯒꯨꯝꯕ ꯃꯌꯥꯝꯗꯣ ꯃꯥ ꯍꯦꯛꯇ ꯌꯥꯎꯒꯤꯗꯣꯏꯅꯤ ꯃꯥꯗꯤ ꯃꯥꯒꯤ ꯑꯗꯨꯒꯨꯝꯕ ꯇꯣꯉꯥꯟꯕ ꯑꯃ ꯑꯩꯈꯣꯏꯒꯤ ꯏꯁꯣꯔꯅ ꯄꯤꯊꯣꯔꯛꯄ ꯍꯥꯏꯒꯗ꯭ꯔꯥ ꯑꯗꯨꯃꯥꯏꯅ ꯀꯠꯊꯣꯛꯄꯒꯤ ꯀꯩꯅꯣ ꯃꯑꯣꯟꯗ ꯃꯒꯨꯟ ꯑꯃ ꯌꯥꯎꯖꯕꯅꯦꯕ
ꯎꯝ ꯍꯣꯏ ꯑꯣꯏꯗꯣꯏꯅꯤꯗ ꯑꯗꯨꯒꯨꯝꯕꯗꯤ ꯑꯗꯨꯝ ꯃꯥꯏ ꯔꯥꯁꯤꯒꯤꯁꯨ ꯑꯗꯨꯝ ꯀꯩꯅꯣ ꯑꯣꯏꯔꯝꯒꯅꯤ ꯑꯗꯨꯝ ꯃꯄꯣꯛꯀꯨꯝꯕ ꯔꯥꯁꯤꯒꯨꯝꯕ ꯄꯨꯂꯞ ꯄꯨꯟꯁꯤꯜꯂꯒ ꯒꯥ ꯑꯗꯨꯝ ꯆꯥꯅꯕꯒꯨꯝꯕꯁꯨ ꯑꯣꯏꯔꯝꯒꯅꯦꯕꯀꯣ ꯍꯣꯏ ꯅꯪꯒꯤꯗꯤ ꯀꯔꯤ ꯔꯥꯁꯤ ꯑꯣꯏꯒꯦ ꯀꯩ ꯅꯨꯃꯤꯠ ꯄꯣꯛꯀꯦ
ꯑꯩꯒꯤꯗꯤ ꯅꯤꯡꯊꯧꯀꯥꯕ ꯄꯣꯛꯑꯦ ꯑꯗꯨꯒ ꯔꯥꯁꯤꯅ ꯁꯤꯡꯍꯥ ꯔꯥꯁꯤ ꯑꯣꯏꯕ
ꯎꯝ ꯔꯥꯁꯤꯗꯤ ꯑꯀꯟꯕꯅꯤ ꯑꯗꯨꯒ ꯇꯧꯊꯣꯂꯛꯏ ꯅ ꯄꯨꯔꯥ ꯑꯣꯏꯅ ꯇꯩꯅꯕ ꯉꯥꯛꯇ
ꯎꯝ ꯔꯥꯁꯤ ꯑꯀꯟꯕ ꯑꯣꯏ ꯑꯗꯨꯒꯅꯦ ꯑꯩꯁꯦ ꯀꯩꯅꯣꯗ ꯅꯤꯡꯊꯧꯀꯥꯕꯁꯨ ꯑꯣꯏꯔꯒꯅꯦ ꯑꯩꯈꯣꯏꯒꯤ ꯎꯝ ꯍꯥꯏꯗꯣꯅꯣ ꯎꯝ ꯃꯩꯇꯩꯂꯣꯟꯗ ꯍꯥꯏꯔꯒꯗꯤ ꯊꯥꯅꯤꯜ ꯍꯥꯏꯗꯣꯏꯔꯥ ꯑꯩꯈꯣꯏꯒꯤ ꯃꯄꯨꯡ ꯐꯥꯕ ꯊꯥꯖ
ꯄꯨꯔꯅꯤꯃꯥ
ꯄꯨꯔꯅꯤꯃꯥꯗꯣ ꯑꯈꯣꯏꯒꯤ ꯎꯡ ꯄꯨꯔꯅꯤꯃꯥꯁꯤꯅ ꯑꯃꯨꯛ ꯈꯣꯏꯒꯤ ꯀꯩ ꯃꯔꯣꯟ ꯍꯥꯏꯗꯨꯅ ꯁꯪꯁꯀ꯭ꯔꯤꯠ ꯍꯥꯏꯗꯣꯢꯔꯣ ꯀꯩꯅꯣꯝꯃ ꯈꯛ ꯑꯣꯏꯑꯕ ꯈꯣꯏꯒꯤ ꯂꯣꯟꯗꯗꯤ ꯊꯥꯅꯤꯜ ꯍꯥꯏꯕ ꯀꯩꯅꯣꯝ ꯍꯥꯏꯕꯅꯦꯕ ꯑꯗꯨꯃꯥꯏꯅ ꯑꯗꯨꯒꯤ ꯅꯨꯃꯤꯠꯇꯖꯨ ꯑꯃꯨꯛ ꯄꯣꯛꯄ ꯑꯩꯁꯦ ꯑꯗꯨꯅ ꯈꯣꯏ ꯏꯇꯩꯃꯅ ꯅꯪꯖꯦ ꯃꯄꯨꯡ ꯌꯥꯝ ꯐꯥꯕ ꯃꯄꯨꯡ ꯌꯥꯝ ꯐꯥꯕ ꯅꯨꯃꯤꯠꯇ ꯄꯣꯛꯄꯒꯅꯤ ꯅꯪꯅ ꯑꯥ ꯀꯩꯅꯣ ꯑꯣꯏꯗ꯭ꯔꯤꯁꯦꯅ ꯑꯩꯈꯣꯏꯒꯤ ꯃꯤ ꯑꯣꯏꯗꯕ ꯍꯥꯏꯕ ꯍꯥꯏꯕꯒꯤ ꯑꯥꯠ ꯊꯔꯗꯤ ꯈꯣꯏꯒꯤ ꯏꯁꯥꯒꯤ ꯈꯟꯗꯕꯗꯣ ꯃꯄꯨꯡ ꯐꯥꯃꯟꯒꯤꯗꯅ ꯏꯁꯥꯒꯤ ꯑꯣꯏꯖꯕ ꯀꯔꯤ ꯀꯔꯥ ꯑꯝꯕꯣꯛ ꯈꯪꯗꯦ ꯑꯗꯨꯝ ꯀꯩ ꯍꯥꯏꯅꯤ
ꯍꯣꯏ ꯃꯄꯨꯡ ꯐꯥꯃꯟꯒꯤꯕꯒꯤ ꯎꯝ ꯈꯔꯥ ꯈꯔꯥ ꯌꯦꯟꯅꯔꯗꯤ ꯐꯗꯧꯕ ꯃꯄꯨꯡ ꯑꯣꯏꯅ ꯑꯐꯕ ꯑꯅꯤ ꯑꯣꯏꯔꯒ ꯐꯠꯇꯕ ꯑꯃꯒꯨꯝꯕ ꯑꯣꯏꯔꯗꯤ ꯂꯣꯏ ꯆꯤꯡꯗꯣꯏꯅꯤꯅꯀꯣ ꯍꯥꯏꯗꯤ ꯅꯪ ꯑꯩꯗꯤ ꯍꯣꯠꯅꯗ꯭ꯔꯁꯨ ꯌꯥꯔꯦ ꯑꯗꯨꯝꯇꯅꯤ ꯅꯠꯇꯕ ꯅꯪꯅ ꯅꯠꯇꯕꯀꯣ ꯔꯥꯁꯤꯗꯨꯢ ꯃꯇꯨꯡ ꯏꯟꯅ ꯄꯤꯔꯛꯏꯕ ꯃꯥꯅꯗꯤ ꯑꯩ ꯃꯄꯨꯡ ꯐꯥꯅ ꯂꯩꯖꯔꯕꯅꯤ ꯍꯣꯠꯅꯗ꯭ꯔꯁꯨ ꯌꯥꯔꯦ ꯑꯗꯒꯤ ꯀꯩꯅꯣ ꯇꯧꯗꯔꯁꯨ ꯌꯥꯔꯦ ꯑꯗꯨꯃꯥꯏ ꯈꯟꯗꯣꯛꯑ ꯂꯩꯗꯣꯏꯅꯦꯕ ꯑꯗꯒꯤꯗꯤ ꯁꯣꯝꯗꯗꯤ ꯑꯃꯨꯛ ꯑꯗꯨꯗꯨꯅꯗꯤ ꯂꯣꯏꯅ ꯀꯥꯏꯔꯛꯄ ꯑꯗꯨꯗꯒꯤ ꯑꯅꯤꯒꯨꯝꯕ ꯋꯥꯠꯂꯛꯑꯦ ꯑꯩꯖꯦ ꯈꯤꯇꯪ ꯃꯤꯅꯁꯨ ꯍꯥꯏꯔꯛꯇꯣꯏꯅꯦ ꯅꯪꯗꯤ ꯍꯣꯠꯅꯕ ꯗꯔꯀꯥꯔ ꯇꯥꯏ ꯀꯩꯀꯩ ꯀꯨꯊꯤ ꯀꯨꯊꯤ ꯀꯨꯊꯤ ꯀꯩꯀꯩ ꯌꯦꯡꯕ ꯈꯣꯠꯄꯗꯁꯨ ꯍꯥꯏꯔ ꯀꯥꯟꯗ ꯑꯗꯨꯝ ꯈꯤꯇꯪ ꯍꯣꯠꯅꯅꯤꯡꯕ ꯑꯃ ꯐꯥꯎꯒꯗꯕ ꯈꯣꯠꯀꯗꯕ ꯑꯗꯨꯝ ꯅꯪꯁꯦ ꯑꯗꯨꯝ ꯐꯩꯌꯦ ꯅꯪ ꯑꯗꯨꯝ ꯍꯤꯡꯒꯅꯤ ꯅꯪ ꯑꯗꯨꯝ ꯐꯩꯌꯦ ꯅꯪ ꯑꯗꯨꯝ ꯍꯤꯡꯒꯅꯤ ꯍꯥꯏꯔ ꯁꯨꯝ ꯂꯩꯒ꯭ꯔꯗꯤ ꯍꯥꯏꯗꯤ ꯈꯨꯕꯥꯛꯇ ꯈꯨꯔꯥ ꯍꯤꯡꯕ ꯌꯥꯗꯦꯅ ꯑꯗꯨꯝ ꯊꯥꯗꯛꯇꯅ ꯀꯟ ꯀꯩꯅꯣꯝꯇꯁꯨ ꯑꯗꯨ ꯍꯣꯠꯅꯕꯗꯣ ꯈꯔ ꯋꯥꯠꯄꯒꯤꯅꯦꯕꯀꯣ ꯑꯗꯨꯃꯥꯏꯅ ꯑꯣꯏꯗꯣꯏꯅꯦ ꯅꯪꯒꯤꯗꯣ
ꯃꯥꯅꯤ ꯃꯥꯅꯤ ꯑꯗꯨꯅꯗꯤ ꯑꯩꯈꯣꯏꯒꯤ ꯃꯧꯒꯩꯅ ꯉꯥꯡꯉꯤꯅꯤ ꯃꯄꯨꯡ ꯐꯥꯃꯟꯗꯅ ꯅꯪ ꯅꯥꯇꯩ ꯆꯥꯗ꯭ꯔꯕꯅꯤ ꯅꯪ ꯑꯅꯥ ꯌꯥꯝ ꯐꯥꯒꯗꯕ ꯄꯣꯠ ꯑꯣꯏꯕꯅꯦ ꯅꯪꯁꯦꯅ
ꯐꯩꯌꯦ ꯑꯗꯨꯝ ꯃꯄꯨꯡ ꯐꯥꯕ ꯍꯥꯏꯁꯦ ꯃꯥꯏ ꯑꯗꯨꯝ ꯄꯣꯛꯄꯗꯒꯤ ꯃꯥꯒꯤ ꯃꯇꯝ ꯑꯃ ꯐꯥꯎ ꯄꯤꯔꯝꯒꯅꯦꯕ ꯑꯦ ꯃꯥꯒꯤ ꯍꯤꯡꯒꯗꯕ ꯄꯨꯟꯁꯤꯗꯨꯒꯤ ꯇꯪꯈꯥꯏ ꯑꯃꯗꯤ ꯃꯄꯨꯡ ꯐꯥꯔ ꯂꯩꯔꯅꯤ ꯑꯗꯣ ꯐꯃꯟꯒꯤꯕꯒꯤ ꯍꯦꯟꯃꯟ ꯑꯗꯨ ꯅꯨꯡꯉꯥꯏꯕ ꯍꯥꯏꯒ ꯈꯔ ꯑꯃ ꯋꯥꯔꯁꯅꯨꯒ ꯍꯥꯏꯔꯒ ꯑꯗꯨꯃꯥꯏꯅ ꯄꯤꯕꯩ ꯇꯥꯏꯞꯇ ꯇꯧꯕꯒꯤꯅꯦꯕ ꯅꯪꯒꯤ ꯄꯨꯟꯁꯤꯗꯣ
ꯎꯝ
ꯑꯗꯨꯃꯥꯏꯅ ꯑꯣꯏꯗꯣꯏ ꯅꯠꯇ꯭ꯔꯥ ꯁꯨꯝ ꯌꯦꯡꯕꯗꯀꯣ ꯍꯥꯏꯗꯤ ꯁꯨꯝ ꯅꯨꯡꯉꯥꯏꯕ ꯄꯨꯟꯁꯤꯅꯗꯤ ꯍꯦꯜꯂꯛꯄꯗꯤ ꯑꯣꯏꯗꯣꯏꯅꯦꯕ ꯍꯥꯏꯗꯤ ꯆꯍꯤ ꯑꯗꯨꯝ ꯄꯥꯟꯅꯕꯗꯣ ꯀꯣ ꯑꯗꯨꯒ ꯑꯗꯨꯝ ꯍꯥꯏꯗꯤ ꯑꯩꯉꯣꯟꯗ ꯍꯣꯠꯅꯕꯒꯤ ꯍꯣꯠꯅꯧ ꯍꯥꯏꯕꯁꯤꯃ ꯑꯗꯨꯝ ꯌꯥꯎꯗ꯭ꯔꯦꯕ ꯅꯪꯅ ꯍꯣꯠ ꯅꯠꯇꯕ ꯑꯃꯒꯤꯁꯨ ꯅꯠꯇꯕ ꯀꯣ ꯔꯥꯁꯤꯗꯨꯅ ꯏꯟꯖꯤꯜꯂꯒ ꯇꯧꯍꯜꯂꯤꯅꯦꯕ ꯑꯗꯨꯕꯨꯗꯤ ꯑꯦ ꯑꯩ ꯁꯤ ꯇꯧꯔꯁꯨ ꯑꯩ ꯑꯗꯨꯝ ꯌꯥꯔꯅꯤꯗ ꯑꯗꯨꯝ ꯉꯝꯃꯅꯤꯗ ꯍꯥꯏꯗꯤ ꯍꯦꯟꯅ ꯅꯪꯒꯤ ꯅꯁꯥꯅꯦꯅ ꯑꯗꯨꯝ ꯀꯟꯊꯣꯛꯑ ꯂꯩꯍꯧ ꯂꯩꯍꯧꯕꯒꯤꯗꯒꯤ ꯇꯧꯔꯛꯄ ꯉꯥꯛꯇ ꯑꯣꯏꯗꯣꯏꯅꯦꯕ ꯑꯗꯨꯏꯗꯣ
ꯃꯥꯟꯅꯤ ꯃꯥꯟꯅꯤ ꯈꯟꯖꯨ ꯈꯜꯂꯤꯅꯤ ꯉꯁꯥꯏꯒꯤ ꯁꯨꯝ ꯑꯩꯈꯣꯏ ꯃꯥꯍꯣꯏ ꯂꯩꯔꯤꯉꯩꯗ ꯃꯣꯏꯅ ꯃꯣꯏꯅ ꯊꯝꯕꯤꯔꯝꯕ ꯈꯣꯠꯂꯝ ꯃꯌꯥꯝꯖꯤꯅ ꯑꯩ ꯑꯗꯨꯝ ꯍꯤꯡꯕꯗꯗꯤ ꯌꯥꯝ ꯂꯦꯝ ꯄꯥꯅ ꯑꯗꯨꯝ ꯅꯨꯡꯉꯥꯏꯅ ꯑꯗꯨꯝ ꯍꯤꯡꯕ ꯌꯥꯔꯦ ꯀꯥꯏꯅ ꯈꯟꯕꯗꯣ ꯑꯗ ꯑꯗꯨꯃꯥꯏꯅ ꯑꯗꯨꯝ ꯆꯦꯜꯍꯟꯕꯗꯣ ꯑꯩꯉꯣꯟꯗ ꯑꯣꯏ ꯍꯥꯏꯕ ꯑꯗꯨꯅꯅꯤ ꯇꯧꯔꯤꯁꯦ ꯒ꯭ꯌꯥꯟꯒ ꯇꯥꯄꯣꯟꯇꯦꯗ ꯄꯨꯟꯁꯤ ꯀꯥꯏꯖꯦꯖꯨ ꯍꯟꯖꯟꯂꯨꯔꯒꯗꯤ ꯑꯃꯨꯛ ꯌꯥꯝ ꯀꯤꯕꯁꯨ ꯐꯥꯎꯋꯤ
ꯄꯨꯟꯁꯤ ꯍꯥꯏꯁꯤꯗꯤ ꯈꯨꯕꯥꯛ ꯈꯨꯗꯝꯅꯤꯗ ꯑꯗꯨꯝ ꯅꯨꯡꯉꯥꯏꯔꯁꯨ ꯌꯥꯕ ꯅꯠꯇꯦ ꯑꯗꯨꯝ ꯋꯥꯔ ꯂꯩꯕꯁꯨ ꯌꯥꯕ ꯅꯠꯇꯦ ꯑꯃꯨꯛ ꯅꯨꯡꯉꯥꯏꯕ ꯑꯃꯨꯛ ꯅꯨꯡꯉꯥꯏ ꯅꯨꯡꯉꯥꯏꯇꯕ ꯅꯨꯡꯉꯥꯏꯕ ꯂꯩꯔꯝꯕꯒꯤ ꯑꯋꯥꯕ ꯂꯩꯔꯝꯕꯅꯤ ꯑꯋꯥꯕ ꯂꯩꯔꯝꯕꯒꯤ ꯅꯨꯡꯉꯥꯏꯕ ꯂꯩꯔꯝꯕꯅꯤ ꯑꯗꯨꯝ ꯌꯥꯅ ꯌꯥꯅ ꯇꯣꯠꯅ ꯇꯤꯟꯅꯔ ꯆꯠꯀꯗꯕꯅꯤ ꯑꯗꯨꯅ ꯑꯗꯨꯝ ꯃꯤꯅꯁꯨ ꯄ꯭ꯔꯃꯥꯟ ꯇꯧꯅꯔꯝꯃꯤꯁꯦ ꯄꯨꯟꯁꯤ ꯍꯥꯏꯁꯦ ꯈꯨꯕꯥꯛ ꯈꯨꯅꯝꯅꯤ ꯑꯗꯨꯝ ꯑꯗꯨꯝ ꯅꯪꯒꯤꯁꯨ ꯃꯇꯝ ꯂꯥꯛꯈꯤꯅꯤ ꯑꯗꯨ ꯇꯧꯈꯤꯅꯤ ꯇꯧꯔ ꯃꯤꯅ ꯍꯥꯏꯅꯔꯤꯁꯤ ꯕꯨꯕ
ꯑꯗꯨꯅꯤ ꯑꯗꯒꯤ ꯋꯥꯔꯝꯕꯗꯒꯤ ꯅꯨꯡꯉꯥꯏꯈꯤꯕꯁꯤꯅ ꯑꯃꯨ ꯑꯃꯔꯣꯝꯗ ꯐꯩꯀꯣ ꯅꯨꯡꯉꯥꯏꯔꯝꯗꯒꯤ ꯋꯥꯠꯔꯝꯕ ꯃꯤꯁꯤꯡꯁꯤ ꯉꯥꯎꯔ ꯆꯦꯜꯂꯤꯁꯦ ꯑꯁꯤꯅꯦꯕ ꯍꯥꯏꯗꯤ ꯑꯋꯥꯕ ꯍꯥꯏꯁꯤ ꯁꯨꯈꯪ ꯈꯪꯉꯛꯇꯅ ꯂꯥꯛꯑꯀꯥꯟꯗ ꯃꯃꯩꯗ ꯋꯥꯕ ꯍꯥꯏꯗꯨꯗꯤ ꯌꯥꯝ ꯀꯩ ꯍꯥꯏꯅꯤ ꯅꯨꯡꯉꯥꯏꯇꯕ ꯊꯧꯗꯣꯛ ꯑꯃ ꯑꯣꯏꯗꯣꯏꯅꯦꯕ ꯑꯗꯒꯤ ꯋꯥꯔꯛꯒ ꯂꯥꯛꯑꯀꯥꯟꯗ ꯈꯪꯍꯧꯗꯅꯒꯁꯠ ꯂꯥꯎꯅ ꯅꯨꯡꯉꯥꯏꯛꯄ ꯀꯥꯡꯒꯨꯗꯨꯅꯦ ꯑꯃꯨꯛ ꯌꯥꯝꯅ ꯀꯩ ꯍꯥꯏꯅꯤ ꯑꯩ ꯃꯥꯏꯄꯨꯟꯁꯤꯗ ꯑꯅꯧꯕ ꯃꯄꯣ ꯑꯃ ꯄꯣꯛꯄꯒ ꯆꯞ ꯃꯥꯟꯅꯗꯣꯏꯅꯦꯕ
ꯑꯗꯨꯅꯤ ꯍꯣꯏ ꯐꯔꯦ ꯐꯔꯦ ꯂꯩꯔꯣꯀꯣ ꯑꯗꯨꯗꯤ ꯑꯃꯨꯛ ꯊꯝꯈꯤꯒꯦ
ꯍꯣꯏ ꯍꯣꯏ ꯍꯣꯏ